ꯇꯥꯔꯤꯕ꯭ꯔꯣ
ꯇꯥꯔꯦ ꯇꯥꯔꯦ ꯕ꯭ꯔꯣ
ꯍꯧꯖꯤꯛꯇꯤ ꯀꯩꯗꯧꯕ꯭ꯔꯥ
ꯑ ꯀꯩꯁꯨ ꯇꯧꯗꯦꯗ ꯑꯗꯨꯝ ꯇꯨꯝꯃꯦꯗ
ꯎꯝ
ꯅꯨꯡꯉꯥꯏꯔꯤꯕ ꯅꯠꯇ꯭ꯔꯣ
ꯅꯨꯡꯉꯥꯏꯔꯤ ꯅꯣꯏꯖꯨ ꯅꯨꯡꯉꯥꯏꯔꯤꯀꯣ
ꯑꯩꯈꯣꯏꯁꯨ ꯅꯨꯡꯉꯥꯏꯔꯤꯌꯦ ꯃꯩꯁꯨ ꯂꯥꯛꯇ‌ꯦꯅꯦ ꯑꯁ ꯌꯥꯗ꯭ꯔ‌ꯦꯅꯦ
ꯍ
ꯎꯝ
ꯃꯥꯏꯁꯨ ꯃꯥꯏꯁꯨ ꯂꯥꯛ ꯃꯩ ꯂꯥꯛꯑ‌ꯦ ꯅꯣꯡ ꯆꯔꯁꯨ
ꯑꯣ
ꯑꯩꯈꯣꯏꯗꯤ ꯑꯦꯁ ꯃꯩ ꯑ ꯅꯣꯡꯒꯨꯝꯕ ꯆꯨꯔꯗꯤ ꯑꯥ ꯅꯨꯡꯁꯤꯠꯀ ꯀꯟꯅ ꯌꯩ ꯌꯩꯔꯗꯤꯀꯣ ꯂꯥꯛꯑꯗꯤꯀꯣ
ꯍ‌ꯣꯏ
ꯍꯩ ꯑꯗꯨ ꯃꯨꯜꯂ‌ꯦꯕ ꯈꯨꯟꯗ ꯂꯩꯕꯅꯤꯅ ꯑꯁ ꯕ‌ꯦꯔꯥ ꯌꯥꯝ ꯀꯥꯏꯅꯦ
ꯍꯣꯏ ꯊꯤꯅꯁꯦ ꯅꯣꯡ ꯆꯨꯅꯁꯨ ꯃꯩꯗꯤ ꯇ꯭ꯋꯦꯟꯇꯤ ꯐꯣꯔ ꯋꯥꯔꯗ ꯄꯤꯌꯦ
ꯎꯝ
ꯑꯗꯨꯅꯤ ꯃꯔꯨꯞ
ꯑꯗꯨꯗꯤ ꯌꯥꯝ ꯅꯨꯡꯉꯥꯏ ꯑꯗꯨꯅ ꯃꯩ ꯃꯩꯗꯤ ꯑꯗꯨꯝ ꯅꯨꯡꯇꯤꯒꯤ ꯂꯥꯛꯄ ꯄꯥꯝꯃꯦꯕ ꯑꯗꯨꯒꯤ ꯌꯥꯗꯦꯕ
ꯍꯣꯏ
ꯊꯕꯛ ꯁꯨꯁꯤꯅꯀꯣ ꯃꯩ ꯂꯥꯛꯍꯟꯅꯤꯡꯗ‌ꯦ ꯎꯝ ꯈꯪꯗꯦ ꯑꯁ ꯋꯥ ꯉꯥꯡꯃꯟꯕꯒꯤꯗ ꯈꯅꯥꯎꯁ‌ꯦ ꯐꯨꯟꯒ‌ꯦ ꯇꯧꯏꯅ‌ꯦ
ꯑꯗꯨ ꯋꯥ ꯉꯥꯡ ꯐꯖꯅ ꯉꯥꯡꯕ ꯍꯩꯔꯦ ꯑꯗꯨꯒꯤꯅꯦ ꯐꯦꯟ ꯃꯈꯣꯟ ꯇꯥꯕ꯭ꯔꯥ
ꯑꯧ ꯈꯔꯗꯤ ꯇꯥꯏꯌ‌ꯦ
ꯑꯗꯨꯒꯨꯝꯕꯗꯤ ꯇꯥꯍꯟꯗꯕꯅ ꯐꯕꯅꯤꯅꯦ
ꯍꯣꯏꯅꯦ ꯑꯗꯨꯒꯤꯅꯦ
ꯎꯝ
ꯍꯧꯖꯤꯛꯒꯤ ꯇꯥꯗ‌ꯦꯀꯣ
ꯑꯥꯎ ꯅꯣꯏꯗꯤ ꯉꯥꯟꯈꯤꯕ ꯅꯠꯇ꯭ꯔꯣ ꯍꯧꯖꯤꯛꯇꯤ
ꯑꯁ ꯌꯥꯝ ꯉꯥꯡꯉꯦ ꯍꯧꯖꯤꯛ
ꯑꯣ
ꯁꯚꯦꯟ ꯁꯚꯦꯟ ꯑꯗꯨꯃꯥꯏꯅ
ꯃꯝꯕ
ꯍꯣꯏ ꯃꯝꯒꯅꯤ
ꯑꯣ ꯑꯌꯨꯛꯇꯅꯗꯤ ꯃꯣꯔꯅꯤꯡꯗ
ꯃꯣꯔꯅꯤꯡꯗ ꯁꯤꯛꯁ ꯗꯨꯃꯥꯏꯅ
ꯑ ꯅꯣꯡꯉꯥꯟꯕꯥ
ꯎꯝ
ꯑꯣ ꯑꯗꯨꯗꯤ ꯊꯦꯡꯉꯤꯅ
ꯎꯝ ꯈꯔꯗꯤ
ꯈ‌ꯣꯏꯗꯤ ꯈꯨꯟꯅꯤꯅꯀꯣ ꯃꯄꯥꯜꯂꯝꯗ ꯅꯠꯇꯕꯅꯤꯅ ꯑꯗꯨꯝ ꯈꯪꯉꯝꯃꯅꯤꯗ ꯐꯣꯔ ꯊ꯭ꯔꯤ ꯊꯔꯤ ꯃꯈꯥꯏ ꯄꯨꯡ ꯑꯍꯨꯝ ꯃꯈꯥꯏ ꯍꯦꯜꯂꯗꯤ ꯑꯗꯨꯝ ꯉꯥꯡꯒꯦ ꯇꯧꯔꯦꯗ
ꯎꯝ ꯑꯗꯨ
ꯅꯣꯏꯁꯨ ꯀꯣꯏꯕ ꯂꯥꯛꯑꯣ ꯅꯣꯡ ꯑꯃꯗꯤ
ꯑꯥ
ꯑꯩꯁꯨ ꯂꯥꯛꯀꯦ ꯅꯣꯏ ꯃꯐꯝꯗ
ꯎꯝ
ꯅꯣꯏ ꯃꯐꯝꯗꯗꯤ ꯀꯣꯏꯕ ꯌꯥꯝ ꯃꯐꯝ ꯂꯩꯌꯦꯀꯣ ꯆꯤꯡꯗꯗꯤ ꯑꯩꯁꯨ
ꯂꯩ ꯂꯩꯗꯤ
ꯋꯥꯇꯔꯐꯣꯜ ꯑꯗꯨꯒꯨꯝꯕ ꯑꯩꯁꯨ ꯆꯠꯅꯤꯡꯕ
ꯎꯝ ꯑꯗꯨ ꯃꯐꯝ ꯌꯥꯝꯗꯦꯗ ꯈꯔ ꯈꯔꯗꯤ ꯌꯥꯎꯋꯦ
ꯑꯥ ꯑꯩ ꯑꯁꯥꯕꯅ ꯂꯣꯏꯔꯦ ꯍꯦ
ꯅꯣꯏ
ꯎꯝ
ꯋꯥꯁꯦ ꯉꯥꯡꯕ
ꯑ
ꯋꯥ ꯋꯈꯜ ꯑꯗꯨꯗꯤ ꯅꯤꯡꯁꯤꯡꯕ ꯎꯪ ꯋꯥ ꯉꯥꯡꯕꯗꯣ ꯑꯗꯨꯚꯤꯅꯦ ꯍꯣꯏ ꯑꯗꯨꯒꯤꯅꯦ ꯑꯩ ꯏꯆꯦꯅꯤ ꯌꯥꯝ ꯑꯗꯨꯒꯤꯅꯦ ꯌꯥꯝ ꯅꯣꯛꯄꯗꯣ ꯑꯩ
ꯎꯝ ꯑꯍꯤ ꯀꯩꯁꯨ ꯀꯥꯏꯗꯦꯗ
ꯑꯗꯨꯒ
ꯑꯩꯁꯨ ꯑꯍꯥꯟꯕꯗꯗꯤ ꯑꯗꯨꯝ ꯇꯧꯅꯦ
ꯎꯝ
ꯅꯉꯣꯟꯗꯒꯤ ꯍꯦꯜꯂꯤꯗ ꯑꯩꯗꯤ
ꯑꯦ ꯅꯣꯏꯅ ꯌꯥꯝ ꯐꯩꯌꯦ ꯉꯥꯡꯕꯗ
ꯎꯝ ꯑꯥ ꯅꯪꯗꯤ ꯄꯥꯟꯂꯝꯗ ꯆꯠꯄꯗꯣ ꯆꯍꯤꯗꯤ ꯀꯌꯥ ꯁꯨꯔꯦ
ꯑꯩ ꯆꯍꯤ ꯑꯉꯥꯡꯅꯦ ꯑꯩꯁꯦ ꯇ꯭ꯋꯦꯟꯇꯤ ꯇꯨ ꯈꯛꯇꯅꯦ
ꯑꯣ ꯌꯥꯏꯅꯦ
ꯍꯥꯥ ꯀꯩꯑꯕ
ꯅꯣꯏ ꯅꯣꯏ ꯐꯦꯃꯤꯂꯤꯗꯤ ꯌꯥꯝ ꯅꯨꯡꯉꯥꯏꯅ ꯂꯩꯀꯣ
ꯎꯝ
ꯏꯃꯥ ꯏꯄꯥꯗꯤ ꯌꯥꯝ ꯁꯣꯟꯕ꯭ꯔꯥ ꯄꯥꯟ ꯀꯔꯤ ꯍꯧꯖꯤꯛꯛꯇꯤ ꯑꯍꯤ
ꯀꯥꯟ ꯀꯥꯏ ꯀꯥꯟ ꯆꯤꯛ ꯏ ꯍꯦ ꯍꯤꯍꯤ
ꯍꯧꯖꯤꯛꯇꯤ ꯂꯩꯇꯦ ꯇꯨꯝꯕ ꯃꯇꯝꯅꯦ ꯖꯤꯗꯖꯨ ꯂ ꯂꯥꯛꯕꯗꯣ ꯍꯧꯖꯤꯛꯀꯤ ꯂꯩꯇꯦ ꯇꯨꯝꯕ ꯃꯇꯝꯗꯅꯦ ꯇꯨꯝꯕ ꯃ ꯍ
ꯑ ꯅ ꯅꯪꯖꯦ ꯀꯩ ꯖꯥꯠꯇꯤꯅꯣꯕ
ꯑꯩꯁꯦ ꯔꯣꯡꯃꯩꯅꯦ
ꯔꯣꯡꯃꯩꯔꯣ
ꯍꯨꯝ ꯅꯪꯆꯤ ꯔꯣꯡ ꯑꯩ ꯅꯪꯆꯨ ꯔꯣꯡꯃꯩꯅꯤꯀꯣ ꯆꯞ ꯃꯟꯅꯩ ꯑꯦꯕꯥꯅꯤ ꯑꯩ ꯎꯝ ꯎꯝ
ꯎꯝ ꯂꯩꯕ ꯅꯨꯡꯉꯥꯏꯇꯦꯕ ꯆꯛ ꯑꯦ ꯀꯥꯡ ꯌꯥꯝꯃꯟꯕꯩ
ꯎꯝ ꯐꯖꯅ ꯂꯩꯐꯝ ꯈꯪꯗꯕꯅꯦ ꯀꯥꯡ ꯌꯥꯝ ꯂꯩꯕꯗꯣ
ꯍꯟꯗꯛ ꯃꯔꯛꯁꯦ ꯀꯥꯡꯖꯦ ꯌꯥꯝ ꯅꯨꯡꯉꯥꯏꯔꯦꯅꯦ
ꯊꯤ
ꯅꯣꯡ ꯈ꯭ꯔ ꯈ꯭ꯔ ꯆꯨꯕꯅꯤꯅꯀꯣ ꯀꯥꯡꯗꯤ ꯌꯥꯝꯃꯦꯕ ꯌꯥꯝ ꯆꯨꯔꯗꯤ ꯑꯃꯨꯛ ꯂꯩꯇꯕ ꯈ꯭ꯔ ꯈꯤꯇꯪ ꯈꯤꯇꯪ ꯆꯨꯔꯗꯤ ꯑꯁ ꯂꯣꯏꯔꯦꯍꯦ
ꯎꯝ
ꯎꯝ
ꯅꯨꯄꯤ ꯑꯃꯥꯖꯦ ꯁꯦ
ꯑ
ꯀꯤꯟ ꯁꯣꯠ ꯇꯧꯔꯒ ꯀꯗꯥꯏ ꯀꯗꯥꯏꯅꯣ ꯃꯦꯁꯦꯁ ꯊꯥꯔꯛꯀꯅꯤ
ꯁꯦꯁ ꯃꯤꯒꯤꯗꯤ ꯅꯨꯄꯤꯒ ꯂꯥꯛꯏꯀꯣ ꯑꯩꯈꯣꯏꯗꯖꯨ ꯈꯥꯏꯔꯛꯑꯧꯗꯅ
ꯑꯗꯨꯒꯤ ꯅꯠꯇꯦ ꯑꯩꯒꯤ ꯅꯨꯄꯤꯗ ꯃꯥꯅ ꯁꯦꯟ ꯇꯧꯕ
ꯑꯣ
ꯑꯣꯔꯦꯟ ꯃꯥꯅ ꯐ꯭ꯔꯤꯗ ꯂꯩꯕ꯭ꯔꯥ ꯃꯥꯅ ꯍꯪꯂꯛꯄ ꯃꯇꯝꯗ ꯑꯩꯅ ꯏ ꯎꯪ ꯍꯥꯏꯕ ꯑꯗꯨꯒꯤꯗꯣ ꯏꯁꯀ꯭ꯔꯤꯟ ꯁꯣꯠ ꯃꯥꯅ ꯎꯝ ꯁꯦꯄ꯭ꯔꯦꯠ ꯑꯉꯣꯟꯗ ꯍꯣꯏ ꯋꯥꯆꯦꯞꯇ ꯇꯧꯔꯛꯄ ꯍꯣꯏ ꯃꯥꯅ ꯑꯩꯅ ꯎꯝ ꯈꯨꯝꯕ
ꯎꯝ ꯑꯗꯨ ꯃꯥꯠ ꯃꯥ ꯑꯣ ꯃꯥꯒ ꯃꯨꯛ ꯑꯃꯨꯛ ꯀꯩ ꯍꯥꯏꯔꯦ
ꯑꯩ ꯑꯩꯒ ꯅꯨꯄꯤꯗꯨꯗ ꯃꯥꯅ ꯁꯦꯟ ꯇꯧꯕ ꯑꯩ ꯑꯩꯒꯤ ꯅꯨ ꯄꯤꯒ ꯐꯣꯇꯣꯗꯣ ꯆꯞ ꯃꯥꯟꯅꯥꯏꯕ ꯑꯩꯕꯥꯟꯅꯤ
ꯁꯥꯟꯅ
ꯄꯔ ꯐꯥꯗꯔ ꯂꯥꯏꯞꯗꯣ ꯑꯩꯒꯤ ꯅꯨꯄꯤꯗ ꯍꯥꯡꯉꯦ ꯅꯪ ꯎꯝ ꯐꯣꯟ ꯅꯝꯕꯔ ꯑꯅꯤ ꯄꯥꯏꯕ꯭ꯔꯥ ꯑꯩꯒꯤ ꯅꯨꯄꯤꯗ ꯍꯪꯉꯦ ꯑꯩꯒꯤ ꯅꯨꯄꯤꯅ
ꯑ
ꯌꯦꯁ ꯍꯣꯏ ꯍꯥꯏꯌꯦꯅꯦ ꯗꯨꯒꯗꯨ ꯒꯤꯅꯨ ꯑꯩꯒꯤ ꯅꯨꯄꯤꯅ ꯅꯪ ꯀꯅꯥ ꯀꯅꯥꯕꯨ ꯋꯥꯔꯤ ꯁꯥꯕ꯭ꯔꯥ
ꯅꯪ ꯀꯨꯏ ꯀꯩ ꯈꯨꯝꯃꯦ ꯑꯗꯨꯗꯤ
ꯑꯩꯅ ꯍꯥꯏꯌꯦꯛꯊꯤ ꯁꯨꯝ ꯑꯩ ꯑꯩꯅ ꯍꯥꯏꯕꯅꯦ ꯁꯤ ꯅꯨ ꯑꯗꯨꯃꯥꯏꯅ ꯇꯧꯒꯅꯤ ꯇꯧꯒꯅꯤ ꯑꯗꯨꯝ ꯃꯥ ꯍꯥꯏꯕ ꯑꯩꯅ
ꯎꯝ
ꯁꯤꯗꯗꯤ ꯑꯗꯨꯝ ꯍꯥꯏꯕ ꯌꯥꯗꯕ ꯑꯗꯨꯒꯤꯅꯤ
ꯑꯩꯁꯨ ꯅꯨꯄꯤ ꯀꯣꯏꯔꯁꯤꯔ ꯈꯪꯗꯦ ꯅꯨꯄꯤꯁꯤꯡꯁꯨ ꯑꯁ ꯐꯕ ꯑꯝꯇ ꯌꯥꯎꯗꯦ
ꯑꯩꯁꯨ ꯇꯜꯂꯦ ꯍꯧꯖꯤꯛ ꯀꯩ ꯅꯨꯄꯤꯁꯦ
ꯅꯪ ꯀꯩꯒꯤ ꯀꯣꯏꯕ ꯑꯗꯨꯗꯤ
ꯀꯣꯏ ꯒꯠ ꯑꯗꯨꯝ ꯏꯁꯇꯥꯔꯠ ꯇꯧꯕꯒꯤꯅ ꯑꯗꯨꯒꯤꯅꯦ
ꯃꯥꯅ ꯊꯦꯝꯃꯛꯛꯄꯣ ꯅꯪꯅ ꯊꯦꯝꯃꯛꯄꯣ ꯅꯪꯅꯔꯣ ꯅꯔꯥꯜꯅꯤꯅ ꯑꯗꯨꯗꯤ
ꯑꯗꯨꯒꯤꯅꯦ ꯃꯥꯁꯨ ꯑꯩꯕꯨ ꯅꯨꯡ ꯅꯨꯡꯁꯤꯕꯗꯤ ꯌꯥꯝ ꯅꯨꯡꯁꯤꯌꯦꯕ ꯍꯣꯏ
ꯃꯥꯗꯤ ꯆꯍꯤꯗꯤ ꯀꯌꯥꯗꯤ ꯁꯨꯨꯔꯦ
ꯃꯥꯗꯤ ꯑꯉꯣꯗꯗꯤ ꯆꯁꯤ ꯑꯅꯤ ꯆꯥꯎ ꯑꯥ ꯆꯥꯎꯋꯦ ꯍꯦꯜꯂꯦ ꯇ꯭ꯋꯦꯟꯇꯤ ꯊ꯭ꯔꯤ ꯍꯣꯏ ꯇ꯭ꯋꯦꯟꯇꯤ ꯊ꯭ꯔꯤ ꯑꯣꯏꯔꯝꯒꯅꯤ
ꯑꯩꯁ ꯅꯪꯗꯤ ꯌꯥꯝ ꯑꯉꯥꯡꯅꯤꯅ ꯑꯗꯨꯗꯤ ꯅꯨꯄꯤꯅ ꯑꯍꯟꯅꯤꯅꯦ
ꯍꯣꯏ ꯅꯨꯄꯤꯅ ꯇ꯭ꯋꯦꯟꯇꯤ ꯊ꯭ꯔꯤ ꯑꯩꯅ ꯇ꯭ꯋꯦꯟꯇꯤ ꯊꯔꯤꯗ
ꯌꯥꯏꯗ ꯀꯩꯁꯨ ꯀꯥꯏꯗꯦꯗ ꯅꯨꯄꯤ ꯑꯍꯟ ꯂꯧꯁꯦ ꯏꯅꯥꯛ ꯈꯨꯠꯂꯦ ꯍꯥꯏꯕꯅꯦ
ꯎꯝ ꯑꯩꯈꯣꯏꯗꯤ ꯅꯨꯄꯤꯒ ꯀꯣꯏꯕ ꯐꯪꯗ꯭ꯔꯦ
ꯑꯩꯒꯤ ꯅꯨꯄꯤꯁꯦ ꯑꯩꯕꯨ ꯄꯥꯏꯕꯅꯦ ꯑꯩꯅ ꯄꯥꯏꯕ ꯅꯠꯇꯦ
ꯑꯩꯅ ꯍꯥꯏꯕ ꯃꯥꯅ ꯍꯥꯏꯕ ꯏꯟꯗ꯭ꯔꯗꯤꯅ ꯃꯥ ꯌꯥꯝ ꯆꯥꯎꯔꯛꯀꯅꯤ ꯑꯩꯉꯣꯟꯗ
ꯑ ꯑꯩ ꯅꯪ ꯅꯔꯥꯏꯕꯛ ꯌꯥꯝ ꯐꯠꯇꯦꯗ
ꯇꯨꯠ ꯅꯨꯄꯥ ꯊꯣꯛꯇꯦꯕ
ꯑꯈꯣꯏꯗꯣ ꯇꯜꯂꯦ ꯍꯧꯖꯤꯛꯀꯥꯟ
ꯑꯩꯁꯨ ꯅꯨꯄꯤ ꯑꯍꯟꯗꯤ ꯇꯜꯂꯤꯍꯦ ꯅꯨꯄꯤ ꯑꯉꯥꯡ ꯑꯣꯏꯕꯁꯨ ꯇꯟꯕ ꯑꯩꯈꯣꯏꯒꯤ ꯕꯦꯖ ꯂꯩꯗꯅ ꯆꯍꯤ ꯆꯞ ꯃꯟꯅꯕꯒꯨꯝꯕ ꯆꯍꯤ ꯑꯃ ꯑꯩꯈꯣꯏꯅ ꯍꯟꯕ ꯑꯗꯨꯗꯤ ꯌꯥꯏꯕ
ꯑꯗꯣ
ꯑꯩꯈꯣꯏꯗꯒꯤ ꯍꯟꯕꯗꯤ ꯑꯁ ꯌꯥꯗꯦꯅꯦ
ꯍꯣꯏ ꯆꯍꯤ ꯑꯅꯤ ꯑꯍꯨꯝ ꯍꯟꯗꯦ ꯌꯥꯗ꯭ꯔꯦ ꯆꯍꯤ ꯑꯃ ꯑꯗꯨꯋꯥꯏꯗ
ꯈꯔ ꯋꯥꯠꯂꯦꯕ
ꯑꯝ
ꯈꯪꯗ꯭ꯔꯦ ꯌꯦꯡꯕ ꯇꯥꯔꯦ ꯃꯥꯅ ꯅꯨꯡꯁꯤꯔꯗꯤ ꯃꯥꯅ ꯌꯥꯝ ꯅꯨꯡꯁꯤꯔꯗꯤ ꯂꯧꯕ ꯇꯥꯕ
ꯑꯥ ꯑꯗꯨꯅꯦꯕ ꯑꯩ ꯅꯪ ꯍꯧꯖꯤꯛꯇꯤꯗꯤ ꯌꯨꯝ ꯄꯥ ꯌꯥ ꯂꯧꯈꯤꯅꯤꯕꯣ
ꯍꯣꯏ ꯍꯩ ꯍꯣꯖꯤꯛꯅ ꯌꯨꯝ ꯄꯥꯟꯗꯗꯤ ꯑꯥꯏ ꯀꯗꯥꯏꯗꯒꯤ
ꯎꯝ ꯍꯤꯡꯕ ꯌꯥꯔꯔꯣꯏꯅꯪ ꯑꯣ ꯑꯗꯨ ꯅꯨꯄꯤ ꯅꯨꯄꯤꯗꯨꯅ ꯊꯕꯛ ꯇꯧꯈ꯭ꯔꯗꯤ ꯌꯥꯏꯌꯦꯕ ꯎꯝ ꯃꯥꯁꯨ ꯇꯧꯗ ꯅꯪꯁꯨ ꯇꯧꯗ꯭ꯔꯦ ꯑꯗꯨꯏ ꯆꯥꯛ ꯄꯣꯛꯑꯗꯤ ꯌꯥꯔꯦ
ꯑꯗꯨꯔ ꯈꯟꯕ
ꯑꯩ ꯇ꯭ꯋꯦꯟꯇꯤ ꯌꯥꯗ ꯀꯨꯟ ꯃꯥ
ꯄꯨꯁ ꯈꯥꯔ ꯆꯥꯆꯥꯆꯥꯂꯝꯋꯥꯏ ꯌꯥꯔꯦ ꯎꯝ ꯎꯝ ꯑꯗꯨꯝ ꯀꯟꯕꯅꯤ
ꯎꯝ ꯑꯥ ꯅꯪ ꯈꯟꯒꯗꯝꯃꯦ
ꯏꯅꯁꯦ ꯐꯦ ꯀꯦ ꯄꯤ ꯄꯩꯁꯥ ꯃꯥꯡꯕ ꯍꯥꯏ ꯍꯧꯖꯤꯛ ꯇꯕꯁꯦ ꯑꯩꯈꯣꯏ ꯏꯁꯤꯡꯁꯨ ꯂꯥꯛꯇꯦ ꯍꯧꯖꯤꯛ
ꯑꯣ
ꯏꯁꯤꯡ ꯂꯥꯛꯇꯕꯒꯤ ꯏꯁꯤꯡꯗꯣ ꯆꯤꯅꯕꯤ ꯎꯝ ꯀꯦꯟ ꯏꯁꯤꯡ ꯅꯠꯇ꯭ꯔꯗꯤ ꯊꯛꯄ ꯌꯥꯗꯦꯕ ꯑꯗꯨꯒꯤ
ꯑꯣ ꯑꯣ ꯑꯣ ꯑꯦ ꯅꯣꯡꯃꯗꯤ ꯚꯥꯏ ꯄꯨꯟꯖꯤꯀꯣ ꯑꯥ ꯉꯁꯤ ꯅꯠꯇ꯭ꯔꯁꯨ ꯅꯣꯡ ꯅꯤꯅꯤꯁꯤ ꯑꯣꯏ ꯄꯨꯟꯁꯤ ꯁꯛꯈꯪ ꯃꯥꯏ ꯈꯪꯅꯔꯦ ꯍꯥꯏ ꯑꯗꯨꯝ ꯈꯔ ꯅꯨꯡꯉꯥꯏꯅ ꯎꯝ ꯅꯪꯗꯤ ꯃꯄꯥꯜꯂꯝ ꯂꯩꯕꯅꯤꯅ ꯌꯥꯝ ꯍꯩꯔꯝꯅꯤꯅ
ꯍꯦ
ꯆꯠꯊꯣꯛ ꯆꯠꯁꯤꯟꯁꯨ ꯌꯥꯝ ꯍꯔꯝ__ ꯅꯤꯅ ꯑꯩꯈꯣꯏꯗꯤ ꯑꯩꯁ ꯆꯠꯇꯝꯅꯤꯅ ꯉꯥꯎꯕꯒ ꯆꯞ ꯃꯥꯟꯅꯕꯅꯤ ꯄꯥꯟꯊꯣꯛꯑꯗꯤ
ꯋꯥꯟ ꯋꯥꯟ ꯇꯥꯏꯝ ꯆꯠꯄ ꯅꯣꯏ ꯅꯣꯏꯁꯨ ꯆꯠꯂꯒ ꯈꯪꯒꯅꯤ ꯑꯩꯁꯨ ꯑꯗꯨꯝ ꯑꯗꯨꯝ ꯈꯪꯗꯦꯅꯤ
ꯑꯅ ꯑꯧ ꯑꯥ ꯎꯝ
ꯑꯗꯨꯝ ꯐꯣꯟ ꯐꯥꯎꯅꯔꯒ ꯂꯩꯁꯦ ꯀꯣ
ꯑꯣ ꯑꯗꯨꯝ ꯃꯔꯛ ꯃꯔꯛꯇ ꯐꯥꯎ ꯐꯥꯎꯅꯁꯦꯕ ꯍꯌꯦꯡꯒꯣ ꯍꯌꯦꯡꯁꯨ ꯑꯃꯨꯛ ꯐꯥꯎꯅꯁꯤ ꯀꯣ ꯚꯥꯏ
ꯍꯣꯏ ꯍꯣꯏ ꯐꯥꯎꯅꯇꯦ
ꯑꯥ ꯑꯗꯨꯅꯤ